ꯍꯜꯂꯣ
ꯅꯨꯡꯉꯥꯏꯔꯤꯕ꯭ꯔꯥ
ꯑꯦ ꯅꯨꯡꯉꯥꯏꯔꯤꯔꯤꯌꯦ ꯏꯕꯦꯝꯃ ꯀꯔꯤ ꯇꯧꯕ꯭ꯔꯣ
ꯆꯥꯛ ꯊꫭꯡꯉꯤꯌꯦ
ꯑꯣ ꯀꯔꯤ ꯏꯟꯁꯥꯡ ꯇꯣꯡꯒꯦ ꯊꯣꯡꯒꯦ ꯇꯧꯕ꯭ꯔꯣ ꯁꯤ
ꯃꯥꯏꯔꯟ ꯃꯅꯥ ꯊꯟ
ꯑꯁ ꯃꯔꯦꯟ ꯃꯅꯥꯗꯤ ꯑꯩꯗꯤ ꯈꯪꯗꯦꯅꯦ
ꯑꯁ ꯄꯝꯀꯤꯟ ꯂꯤꯐꯗꯣ
ꯑꯣ ꯑꯣ ꯑꯣ ꯍꯅꯤꯀꯣ
ꯑꯩꯒꯤ ꯀꯣꯏꯁꯟ ꯑꯃ ꯂꯩꯔꯤ ꯑꯦ ꯑꯩꯅ ꯃꯅꯤꯄꯨꯔꯤꯗ ꯂꯁꯟ ꯑꯦꯟ ꯁꯄꯤꯛ ꯐꯆ ꯅꯝ ꯒ ꯑꯩꯒꯤ ꯃꯦꯁꯦꯖ ꯄꯨ ꯃꯅꯤꯄꯨꯔꯤꯗ ꯂꯥꯛꯑꯅꯦ
ꯑꯣ ꯑꯣ ꯏꯁꯄꯦꯛꯁꯨ ꯍꯥꯏꯕ ꯋꯥꯏ ꯑꯩꯒꯤꯁꯨ ꯑꯗꯨꯝ ꯂꯥꯛꯑꯦꯅ ꯑꯗꯨ ꯌꯥꯅꯤ ꯑꯩꯒꯤꯁꯨ ꯇꯨꯝꯂꯑ
ꯄꯥꯕ ꯍꯥꯏꯩꯕ꯭ꯔ ꯅꯇ
ꯇꯗꯤꯗ ꯅꯪꯗꯤ ꯏꯁꯄꯤꯛ ꯏꯁꯄꯤꯛ ꯈꯛꯇ ꯍꯥꯞꯄꯩ ꯍꯥꯏꯅ
ꯑꯗꯨ ꯏꯁꯄꯤꯛ ꯑꯦꯟ ꯂꯤꯁꯟ ꯍꯥꯏꯔꯒ ꯑꯩꯒꯤꯗꯣ ꯃꯁꯦꯁꯁꯨ ꯐꯨꯔꯤꯗ ꯐꯔꯛꯑꯦꯕ
ꯑꯩꯒꯤꯁꯨꯅꯦ ꯑꯩꯅ ꯏꯁꯄꯦꯛ ꯉꯥꯛꯇ ꯍꯥꯞꯄ ꯊꯣꯛꯈ꯭ꯔꯣꯏ ꯊꯣꯛꯈ꯭ꯔꯣꯏ ꯑꯩꯈꯣꯏꯗꯤ ꯑꯗꯨꯝ ꯂꯤꯁꯟ ꯇꯧꯔꯒ ꯋꯤ ꯀꯦꯟ ꯁ꯭ꯄꯤꯛ
ꯑꯁ ꯊꯗ
ꯀꯔꯤ ꯀꯔꯤ ꯇꯧꯕ꯭ꯔꯣ ꯅꯪꯗꯤ ꯍꯧꯖꯤꯛꯀꯥꯟ
ꯀꯔꯤꯁꯨ ꯇꯧꯗꯦ ꯌꯨꯝꯗ ꯂꯩꯕ ꯈꯄꯅꯦ ꯝ ꯑꯉꯥꯡ ꯌꯦꯡꯁꯤꯟꯕ ꯑꯗꯨ ꯈꯛꯇꯅꯦ ꯍꯥꯏꯁꯦ ꯊꯕꯛ
ꯍꯣꯏ ꯍꯣꯏ ꯅꯪꯗꯤ ꯃꯍꯥꯔꯥꯅꯤꯅꯤꯅꯦ
ꯅꯪ ꯁꯨꯁꯞ ꯃꯅꯅꯤ
ꯍꯣꯏ ꯍꯣꯏ ꯑꯩꯁꯨ ꯑꯗꯨ ꯂꯩ ꯌꯨꯝꯗ ꯎꯝ ꯂꯥꯛꯑꯣ ꯅꯪꯁꯨ ꯑꯁꯤꯗ ꯐꯥꯎꯗ ꯑꯩ ꯨꯗꯤꯤ ꯂꯤꯚꯔ ꯇꯥꯎꯅꯤꯡꯉꯥ ꯂꯑꯣ
ꯅꯪꯒꯤꯁꯦ ꯇꯔ
ꯏꯟꯇꯤꯟ ꯑꯣꯒꯁ ꯗ ꯑꯦ ꯃꯣꯏꯅ ꯄꯤꯕꯗꯤ ꯑꯗꯨ ꯁꯨꯝꯒꯦꯔꯥꯀꯣ
ꯑ ꯑꯜ꯭ꯔ ꯁꯥꯎꯟꯒ ꯐꯥꯔ ꯑꯜꯇ꯭ꯔ ꯁꯥꯎꯟ ꯑꯗꯨꯝ ꯆꯜꯅꯦ ꯅꯪ ꯑꯦꯂ ꯑꯦꯟ ꯔꯝꯅꯥꯊ ꯁꯤ ꯇꯧꯔꯣ
ꯑꯗꯨ ꯅꯥꯏꯟꯇꯤꯟ ꯑꯥꯒꯁ ꯇꯥꯔꯤꯅꯦ
ꯑꯣ ꯅꯥꯏꯟꯇ ꯗꯗꯤ ꯇ꯭ꯋꯦꯟꯇꯤ ꯇ꯭ꯋꯦꯟꯇꯤ ꯋꯥꯟ ꯑꯗꯨꯋꯥꯏꯗ ꯑꯣꯏꯔꯝꯃꯤ ꯆꯁꯤꯦ ꯀꯥꯡꯈꯣꯏ
ꯑꯣ
ꯎꯝ
ꯅꯪ ꯍꯧꯖꯤꯛꯇꯤ ꯇꯃꯦꯡꯂꯣꯡꯗꯅꯤꯀꯣ ꯑꯁ ꯤ ꯑꯉꯥꯡ ꯌꯦꯡꯁꯤꯟꯂꯒ ꯂꯩꯔꯤꯅꯦ ꯌꯨꯝꯗ ꯑꯉꯥꯡ ꯃꯔꯤ ꯌꯦꯡꯂꯡꯒ ꯂꯩꯅꯦ ꯅꯠꯇꯦ ꯑꯩꯒꯤ ꯑꯊꯣꯏꯒꯤ ꯑꯉꯥꯡ
ꯑꯣ ꯑꯣ ꯑꯣ ꯑꯉꯥꯛ ꯌꯦꯡꯕꯁꯨ ꯋꯥꯕꯅꯦ ꯎꯝ
ꯑꯁ ꯑꯦꯅꯔꯖꯤ ꯂꯩꯇꯕꯅꯤꯀꯣ
ꯎꯝ
ꯇꯃꯦꯡꯂꯣꯡꯗꯁꯨ ꯑꯉꯥꯡꯌꯦ ꯌꯦꯡꯗ꯭ꯔꯒ ꯑꯁꯤ ꯍꯧꯖꯤꯛꯇꯁꯨ ꯑꯩ ꯑꯉꯥꯡ ꯌꯦꯡꯅꯤꯡꯉꯥꯏ ꯑꯗꯨ ꯆꯥꯟꯁ ꯑꯃ ꯂꯩꯔꯤꯌꯦ ꯑꯉꯥꯡ ꯌꯥꯝꯃꯟꯕꯒꯤ ꯑꯩꯈꯣꯏꯒꯤ ꯑꯉꯥꯡ ꯃꯔꯤ ꯂꯩꯕ ꯑꯁꯤꯗꯁꯨ ꯇꯃꯦꯡꯂꯣꯡꯗꯁꯨ ꯑꯉꯥꯡꯔꯤ ꯔꯤ ꯂꯩꯕ ꯑꯩꯈꯣꯏ ꯌꯨꯝ ꯃꯔꯤ ꯃꯔꯤ ꯑꯗꯨꯝ ꯂꯩꯕꯅꯤ
ꯑꯗꯣ ꯑꯉꯥꯡ ꯂꯩꯕꯗꯤ ꯇꯥꯏꯝ ꯄꯥꯁꯇꯤ ꯇꯧꯕꯅꯦ
ꯍꯣꯏ ꯌꯥꯝꯅꯗꯤ ꯇꯥꯏꯝ ꯊꯨ ꯊꯨꯅꯗꯤ ꯆꯠꯄꯅꯤꯀꯣ ꯃꯣꯏ ꯂꯩꯇ꯭ꯔꯗꯤ ꯅꯨꯡꯉꯥꯏꯇ ꯠꯇꯦ ꯑꯗꯨ ꯃꯔꯛ ꯃꯔꯛꯇꯗꯤ ꯑꯩꯈꯣꯏ ꯊꯕꯛ ꯇꯧꯕ ꯌꯥꯗꯕꯒꯤꯀꯣ
ꯎꯝ
ꯑꯩ ꯉꯔ ꯀ ꯑꯩꯒꯤ ꯇꯤꯛꯀꯦꯠꯇꯣ ꯑꯩꯅ ꯍꯦꯂꯤꯀꯣꯞꯇꯔꯗꯣ ꯗꯦꯠ ꯁꯚꯦꯟꯇꯤꯟꯗ ꯑꯃ ꯕꯨꯛ ꯇꯧꯋꯦ ꯑꯗꯨ ꯀꯦꯟꯁꯦꯜ ꯇꯧꯋꯦ ꯅꯥꯏꯟꯇꯤꯟꯗ ꯑꯃꯨꯛ ꯑꯃꯨꯛ ꯇꯧꯋꯦ ꯑꯗꯨꯁꯨ ꯀꯦꯟꯁꯦꯜ ꯇꯧꯋꯦ ꯇꯃꯦꯡꯂꯣꯡ ꯋꯦꯗꯔ ꯌꯥꯗꯕꯒꯤꯀꯣ
ꯑ ꯍꯦ
ꯑꯗꯨꯒ ꯑꯩꯅ ꯖꯨꯂꯥꯏ ꯑꯩꯠꯇ ꯕꯨꯛ ꯇꯧꯋꯦꯀꯣ ꯑꯗꯨꯅ ꯑꯩꯗ ꯗ ꯕꯨꯛ ꯇꯧꯔꯒ ꯑꯩꯗꯤꯁꯨꯨ ꯂꯥꯏ ꯑꯩꯠꯇ ꯆꯠꯀꯅꯤ ꯍꯥꯏꯔꯒ ꯈꯟꯔꯒ ꯂꯩꯕ ꯑꯗꯨ ꯑꯩꯒꯤ ꯅꯨꯄꯥꯒ ꯑꯩꯒꯤ ꯅꯨꯄꯥꯒꯤ ꯃꯅꯥꯎ ꯅꯨꯄꯥ ꯑꯗꯨꯒ ꯑꯩꯒꯤ ꯃꯥꯗꯔ ꯏꯟꯂꯣꯅ ꯑꯁ ꯉꯁꯤꯅꯦ ꯅꯪꯒꯤ ꯃꯇꯝꯗꯣ ꯑ ꯑꯣ ꯀꯣꯗꯔꯣꯄꯥ ꯍꯥꯏ ꯀꯣꯞꯇꯔ ꯑꯩꯈꯣꯏꯒꯤ ꯃꯤꯅ ꯉꯁꯤ ꯅꯪ ꯆꯅꯤꯡ ꯅꯪ ꯔꯦꯗꯤ ꯇꯧꯋꯦ ꯍꯥꯏꯔꯗꯤ ꯉꯁꯤ ꯆꯠꯈ꯭ꯔꯣ ꯋꯦꯗꯔ ꯈꯪꯗꯕꯒꯤ ꯅꯪꯒꯤ ꯇꯤꯛꯀꯦꯠꯗꯤ ꯗꯦꯠ ꯑꯦꯗꯠꯇ ꯕꯨꯛ ꯇꯧꯔꯁꯨ ꯑꯗꯨꯝ ꯍꯥꯏꯕ ꯑꯗꯨ ꯑꯩ ꯒꯤ ꯇꯤꯀꯦꯠꯇꯣ ꯗꯦꯠ ꯑꯦꯠꯇ ꯑꯃꯨꯛꯀ ꯈꯪꯗꯦ ꯃꯤ ꯂꯧꯅꯤꯡꯉꯥꯏ ꯂꯩꯔꯗꯤ ꯌꯣꯟꯒꯦ ꯅꯠꯇ꯭ꯔꯗꯤ ꯑꯗꯨꯝ ꯊꯥꯗꯣꯛꯈ꯭ꯔꯅꯤ
ꯑꯗꯣ ꯄꯩꯁꯥꯁꯨ ꯃꯥꯡꯕ ꯇꯥꯕ
ꯍꯣꯏ ꯄꯩꯁꯥ ꯃꯥꯥꯡꯅꯁꯨ ꯆꯠꯂꯣ ꯆꯠꯂꯣ ꯍꯥꯏꯕ ꯑꯩꯈꯣꯏꯒꯤ ꯌꯨꯝꯅꯀꯣ ꯃꯣꯏꯁꯨ ꯀꯤꯈ꯭ꯔꯕꯒꯤꯀꯣ ꯍꯥꯏꯕꯗꯤ ꯗꯤ ꯋꯦꯗꯔꯗꯤ ꯋꯦꯗꯔꯁꯨ ꯄꯪꯌꯥ ꯌꯥꯗ꯭ꯔꯦ ꯑꯗꯨꯒ ꯑꯩꯒꯤ ꯃꯇꯝꯁꯨ ꯍꯧꯖꯤꯛ ꯍꯧꯖꯤꯛ ꯆꯦꯛꯑꯞ ꯆꯠꯄꯅ ꯐꯥꯏꯅ ꯃꯣꯏꯅ ꯑꯗꯨꯝ ꯈꯟꯕꯒꯤ ꯀꯦ ꯑꯗꯨ ꯉꯔꯥꯡꯗꯣ ꯃꯣꯏꯅ ꯍꯦꯛ ꯀꯣꯜ ꯇꯧꯔꯛꯑꯒ ꯑꯩꯗꯤ ꯑꯩꯗꯤ ꯕꯖꯥꯔ ꯆꯠ ꯆꯠꯂꯒ ꯂꯩꯕꯅꯤꯕ ꯕꯖꯥꯔ ꯑꯩꯒꯤ ꯃꯙꯩꯂꯣꯒꯀꯣ ꯀꯔꯤꯅꯣ ꯆꯥ ꯊꯛꯄ ꯆꯠꯄ ꯑꯗꯨꯒ ꯕꯖꯥꯔꯗ ꯀꯣꯏꯑꯦ ꯀꯣꯏꯔꯒ ꯂꯩꯔꯒ ꯑꯁ ꯅꯪ ꯍꯧꯖꯤꯛ ꯏꯝꯐꯥꯜ ꯆꯥꯅꯤꯡꯕ꯭ꯔꯥ ꯍꯥꯏꯅ ꯀꯣꯜ ꯇꯧꯔꯛꯄ ꯑꯩꯅ ꯑꯁ ꯆꯥꯅꯤꯡꯃꯦ ꯑꯗꯨ ꯑꯣꯏꯔꯁꯨ ꯁꯨ ꯃꯇꯝ ꯆꯪꯒꯅꯤ ꯍꯥꯏꯔꯒ ꯇꯦꯟ ꯃꯤꯅꯤꯠꯁꯀꯨꯝꯕꯗ ꯑꯁꯤꯗ ꯂꯥꯛꯑꯣ ꯍꯥꯏꯕꯀꯣ ꯑꯁ ꯇꯦꯟ ꯃꯤꯅꯤꯠꯁꯤ ꯑꯩ ꯌꯥꯔꯣꯏ ꯍꯥꯏꯔꯒ ꯑꯗꯨꯗꯤ ꯇꯣꯏꯟꯇꯤ ꯃꯤꯅꯤꯠꯁ ꯉꯥꯏꯒꯦ ꯍꯥꯏꯔꯒ ꯀꯣ ꯋꯤꯗꯤꯟ ꯇꯣꯏꯟꯇꯤ ꯃꯤꯅꯤꯠꯁ ꯌꯨꯝ ꯆꯠꯂꯒ ꯑꯗꯨꯝ ꯂꯥꯛꯄꯅꯦ ꯑꯩꯗꯤ ꯊꯨꯎ ꯊꯨꯅꯀꯣ ꯑꯗꯨꯒ ꯑꯗꯨꯝ ꯆꯠꯈ꯭ꯔꯕꯅꯦ ꯑꯩꯒꯤ ꯄꯣꯠꯁꯨ ꯊꯥꯅꯤꯡꯉꯥꯏ ꯂꯩꯔꯤꯌꯦ ꯇꯃꯦꯡꯂꯣꯡ ꯆꯠꯈ꯭ꯔꯕꯅꯦ
ꯑꯣ ꯑꯗꯨ ꯕꯨꯗꯤ ꯒꯔꯤꯗ ꯑꯃꯨꯛ ꯀ ꯊꯕ ꯌꯥꯅꯤ
ꯍꯣꯏ ꯒꯥꯔꯤꯗ ꯑꯃꯨꯛꯀ ꯊꯥꯒꯦ ꯍꯥꯏꯅ ꯈꯟꯗꯨꯅ ꯂꯩꯏꯅꯦ ꯅꯪ ꯀꯥꯔꯄꯦꯟꯇ꯭ꯔꯤꯗꯨꯅꯤꯒ ꯅꯪꯗꯤ ꯌꯥꯝ ꯇꯧꯕ ꯃꯥꯜꯂꯦꯅꯦ
ꯌꯨꯝꯗꯒꯤ ꯆꯊꯣꯛꯄ ꯉꯝꯗꯦ
ꯕꯤꯝꯕꯨ ꯎꯋꯦ
ꯍꯣꯏ ꯑꯗꯨꯕꯨꯗꯤ ꯕꯖꯥꯔ ꯆꯠꯄ ꯈꯨꯗꯤꯡ ꯎꯒꯅꯤ
ꯑꯣ ꯌꯥꯝ ꯅꯣꯏꯔꯒ ꯂꯩꯅꯦ
ꯄꯪꯅꯣꯏ ꯃꯥꯁꯦ
ꯑꯩꯈꯣꯏ ꯐ꯭ꯔꯦꯟꯁꯤꯡꯁꯦ ꯑꯣ
ꯑꯩꯅ ꯍꯦꯛ ꯎꯔꯒ ꯅꯣꯛꯈ꯭ꯔꯕ ꯃꯥꯁꯨ ꯅꯣꯛ ꯉꯧꯔꯛꯒꯂꯤ ꯑꯩꯒꯤ ꯄꯣꯛꯁꯨ ꯆꯥꯎ ꯐ꯭ꯔꯕꯤꯜꯒꯤꯀꯣ ꯃꯥꯁꯨ ꯅꯣꯛꯇ꯭ꯔꯒ ꯂꯩꯕ
ꯑꯗꯨꯝ ꯎꯅꯕꯅꯦ ꯗꯁ ꯑꯣꯗꯦꯁꯨ ꯑꯗꯨꯝ ꯗꯨꯀꯥꯟꯗ ꯑꯝꯕꯗ
ꯑ ꯑꯩ ꯑꯕꯗꯦ ꯎꯕ ꯀꯤꯕꯒꯤꯀꯣ ꯀꯤ ꯀꯤꯅꯤꯡꯉꯥꯏꯁꯨ ꯂꯩꯇꯦ ꯑꯗꯨ ꯑꯣꯏꯔꯁꯨ ꯑꯁ ꯑꯩꯒꯤ ꯄꯣꯛꯁꯨ ꯌꯥꯝ ꯆꯥꯎꯧꯔꯒ ꯎꯅꯤꯡꯗꯦ ꯍꯥꯏꯔꯒ ꯑꯩꯒꯤ ꯅꯨꯄꯥꯅ ꯑꯋꯥꯗꯦꯁꯀꯤ ꯗꯨꯀꯥꯟꯗ ꯍꯅꯤ ꯂꯧꯕ ꯆꯪꯕ ꯑꯩꯗꯤ ꯆꯪꯗꯅꯨ ꯃꯄꯥꯟꯗ ꯂꯩꯕꯅꯦ
ꯑꯁ ꯃꯤꯅ ꯎꯔꯅꯤ ꯏꯃꯥꯏ ꯏꯀꯥꯏꯕ ꯃꯥꯜꯂꯦꯅ ꯍꯥꯏꯒꯅꯤ
ꯑꯩꯈꯣꯏꯕꯨ ꯍꯧꯖꯤꯛꯇꯤ ꯎꯅꯤꯡꯗ꯭ꯔꯦꯗ ꯍꯥꯏꯔꯒ ꯑꯩꯅ ꯃꯄꯥꯟꯗ ꯂꯩꯔꯒ ꯃꯥꯗ ꯆꯪꯈ꯭ꯔꯕꯅꯤ ꯆꯉ꯭ꯔꯒ ꯍꯅꯤ ꯂꯧꯊꯣꯔꯒ ꯂꯥꯛꯑꯦ
ꯑꯗꯨ ꯃꯥꯗꯤ ꯃꯥꯗꯤ ꯏꯝꯐꯥꯜꯗ ꯂꯩꯒꯗꯔꯣ
ꯑ ꯃꯗꯤꯀꯣ ꯆꯠꯈ꯭ꯔꯦ ꯆꯦꯟꯅꯥꯏ ꯆꯠꯈ꯭ꯔꯦ ꯑꯩꯈꯣꯏ ꯗꯂꯤ ꯔꯤ ꯃ ꯃꯇꯝ ꯑꯃꯗ ꯂꯛꯅꯤ ꯍꯥꯏꯌꯦ ꯍꯧꯖꯤꯛꯇꯤ ꯑꯥꯗ ꯂꯦꯈꯅꯤ ꯊꯕꯛ ꯇꯧꯗꯁꯨ ꯌꯥꯗꯕꯤꯀ ꯃꯥꯒꯤꯗꯤ ꯏꯁꯨ ꯌꯥꯝ ꯂꯩꯕꯒꯤ ꯑꯩꯅ ꯆꯠꯈ꯭ꯔꯣ ꯑꯗꯨꯒ ꯑꯃꯨꯛꯀ ꯍꯜꯂꯛꯑꯣꯅ ꯍꯥꯏꯈ꯭ꯔꯦ ꯗꯦꯠ ꯑꯦꯇ ꯏꯟꯗ ꯔ ꯆꯈ꯭ꯔꯦ ꯃꯗꯤ
ꯑꯣ ꯅꯪꯒ ꯀꯟꯗꯤꯁꯟ ꯦꯅꯥꯁꯦ ꯀꯞ ꯁ ꯄꯖꯔꯤ ꯐꯕ
ꯑꯣ ꯍꯧꯖꯤꯛꯇꯤ ꯏꯁꯣꯔꯅꯁꯨ ꯅꯨꯡꯁꯤꯕꯒꯤꯀꯣ ꯅꯣꯔꯃꯦꯜ ꯅꯣꯔꯃꯦꯜ ꯑꯗꯨꯝ ꯍꯥꯏꯌꯦ ꯂꯣꯏꯅꯃꯛ ꯅꯣꯔꯃꯦꯜꯅꯤ ꯍꯥꯏꯌꯦ ꯎꯝ ꯑꯗꯨ ꯑꯩꯗꯤ ꯇꯃꯦꯡꯂꯣꯡꯗ ꯂꯩꯔꯁꯨ ꯌꯥꯒꯦꯔꯥ ꯅꯟꯗꯩ ꯈꯥꯟꯕ ꯑꯗꯨꯒ ꯇꯃꯦꯡꯂꯣꯡ ꯑꯗꯨꯗꯤ ꯃꯇꯝ ꯐꯠꯇꯕꯅꯤꯅ ꯃꯣꯏꯅ ꯏꯝꯐꯥꯜ ꯆꯠꯈ꯭ꯔꯣ ꯑꯩꯈꯣꯏ ꯇꯧꯕ ꯉꯝꯗꯦ ꯍꯥꯏꯕ ꯀꯥꯟꯗ ꯑꯩꯈꯣꯏꯗꯤ ꯀꯔꯤꯁꯨ ꯇꯧꯕ ꯉꯝꯗꯦ ꯍꯧꯖꯤꯛ ꯃꯇꯝ ꯈꯔ ꯐꯕ ꯃꯇꯝꯗ ꯏꯝꯐꯥꯜꯗ ꯆꯠꯂꯣ ꯍꯥꯏꯅ ꯀꯥ ꯌꯨꯝ ꯑꯅꯤꯅ ꯑꯗꯨꯝꯗꯤ ꯕꯤꯁꯀꯥꯁ ꯇꯧꯔꯒ ꯑꯁꯤꯗ ꯂꯥꯛꯏꯅꯦ ꯑꯩꯗꯤ ꯐꯁ ꯇꯥꯏꯝꯁꯨ ꯑꯣꯏꯕꯒꯤ ꯑꯗꯨꯒ ꯑꯩꯒꯤ ꯄ꯭ꯔꯣꯕ꯭ꯂꯦꯝꯁꯨ ꯑꯃ ꯂꯩꯌꯦꯅꯀꯣ ꯑꯥ ꯑꯩ ꯑꯣꯏꯌꯦꯒ ꯄꯥꯁ ꯂꯩꯕꯗꯣ ꯑꯗꯨꯒꯤ ꯃꯣꯏ ꯅ ꯀꯤꯕꯀꯣ ꯈꯔꯗꯤ
ꯑꯣ ꯑꯩꯁꯨ ꯅ ꯍꯥꯏꯗꯤ ꯎ ꯌꯨꯝ ꯌꯨꯝ ꯁꯤꯡꯅ ꯑꯗꯨꯝ ꯍꯥꯏ ꯍꯟꯗ ꯑꯦꯛꯁꯇꯦꯟ ꯇꯧꯔꯗꯤ ꯌꯥꯝ ꯐꯔꯦꯗ
ꯍꯣꯏ ꯍꯣꯏ
ꯎ ꯈꯔ ꯁꯤ ꯌꯥꯗꯕꯅꯦ ꯑꯩꯈꯣꯏ ꯑꯅꯤꯒꯤꯀꯣꯜꯁꯦ ꯇꯦꯟ ꯃꯤꯁ ꯑꯐꯇꯔ ꯇꯦꯟ ꯃꯤꯅꯤꯠꯁꯇ ꯃꯊꯟꯇ ꯃꯨꯠꯊꯠꯇꯣꯏꯔꯣ
ꯑꯩꯈꯣꯏ ꯍꯣꯏ ꯑꯁꯤ ꯑꯁꯤꯗ ꯀꯣꯜꯗꯣ ꯑ ꯏꯂꯚꯦꯟ ꯇꯨꯋꯦꯜꯕ ꯃꯤꯅꯤꯠꯁ ꯆꯪꯈ꯭ꯔꯗꯤ ꯃꯊꯟꯇ ꯑꯗꯨꯝ ꯀꯠ ꯇꯧꯒꯅꯤ ꯍꯥꯏꯌꯦ ꯇꯦꯟ ꯃꯤꯅꯤ ꯐꯥꯎꯕ ꯑꯗꯨꯝ ꯇꯧꯔꯒꯀꯣ ꯇꯦꯟ ꯃꯤꯅꯤꯠꯁ ꯊꯥꯔꯇꯤ ꯋꯥꯟ ꯁꯦꯀꯦꯟꯁꯀꯨꯝꯕ ꯑꯗꯨꯝ ꯇꯧꯋꯣ ꯌꯥꯏꯗ
ꯎꯝ ꯑꯃꯀ ꯋꯥꯟ ꯗꯦꯗ ꯐꯣꯔ ꯇꯥꯏꯝꯁ ꯀꯁ
ꯋꯥꯟ ꯗꯦꯗ ꯐꯣꯔ ꯇꯥꯏꯝꯁ ꯈꯛꯇ ꯁꯦꯝ ꯄꯔꯁꯟꯗꯗꯤ ꯇꯧꯕ ꯌꯥꯏ ꯑꯗꯨ ꯅꯪꯅ ꯇꯧꯅꯤꯡꯔꯗꯤ ꯃꯤꯌꯥꯝꯕꯨ ꯑꯗꯨꯝ ꯁꯥꯟꯅꯕ ꯌꯥꯕ ꯃꯥꯜꯂꯦ ꯋꯥꯟ ꯍꯟꯗ꯭ꯔꯦꯠ ꯋꯥꯟ ꯍꯟꯗ꯭ꯔꯦꯠ ꯑꯦꯠꯇꯤ ꯃꯤꯅꯤꯠꯁ ꯁꯤ ꯅꯣꯡꯃꯗ ꯇꯧꯕ ꯌꯥꯏ ꯍꯥꯏꯅꯤ
ꯑꯣ ꯑꯗꯨ ꯇꯔꯒꯦꯠ ꯗꯤ ꯂꯩꯇꯦ ꯀꯣ
ꯇꯔꯒꯦꯠꯗꯤ ꯂꯩꯇ ꯍꯣꯏ ꯑꯩ ꯑ ꯑꯁꯤꯒꯨꯝꯕꯗꯤ ꯂꯩꯇꯦꯗ ꯍꯣꯏ ꯁꯦꯝ ꯄꯔꯁꯟ ꯕꯨꯐ ꯐꯣꯔ ꯇꯥꯏꯝꯁ ꯇꯧꯕꯗꯣ ꯑꯩꯈꯣꯏꯒꯤ ꯕꯦꯅꯤꯐꯤꯠꯁ ꯉꯥꯛꯇꯅꯤꯗ ꯃꯈꯣꯏꯒꯤꯗꯤ ꯅꯠꯇꯦꯗ ꯑꯩꯈꯣꯏꯅ ꯁꯄꯣꯁ ꯃꯤ ꯂꯩ ꯔꯗꯤ ꯀꯣ
ꯑꯗꯣ ꯃꯤꯅ ꯄꯩꯁ ꯃꯤꯅ ꯄꯩꯁꯥ ꯄꯥꯡꯉꯦ ꯍꯥꯏꯕꯗꯤ
ꯁꯤꯒꯨꯝꯕꯗꯨꯗꯤ ꯈꯪꯗꯦꯅꯦ ꯑꯥ ꯑꯗꯨ ꯊꯝꯕꯁꯨ ꯌꯥꯏꯅ ꯑꯩ ꯑꯩꯅ ꯅꯍꯥꯟ ꯅꯪ ꯍꯧꯖꯤꯛ ꯐ꯭ꯔꯤꯔꯣ
ꯎꯝ
ꯆꯛ ꯊꫭꯡꯒꯦ ꯑ ꯑꯗꯨꯗꯤ ꯑꯩ ꯑꯃꯨꯛꯀ ꯀꯣꯜ ꯇꯧꯔꯛꯀꯦ
ꯊꫭꯡꯕ ꯂꫭꯏꯔꯦ ꯎꯝ
ꯀꯣ ꯇꯔ ꯀ ꯑꯃꯃꯨꯛꯀ ꯁꯅꯥꯁꯤ ꯑꯩ ꯇꯧꯒꯦ ꯍꯧꯖꯤꯛꯀꯣ ꯅꯪ ꯇꯧꯒꯅꯨꯀꯣ